ꯇꯥꯕ꯭ꯔꯣ
ꯍꯣꯏ ꯇꯥꯏ ꯇꯥꯏ ꯑꯩ ꯋꯥꯔꯤ ꯑꯃ ꯂꯤꯕꯤꯔꯨꯔꯣ
ꯍꯥꯍꯥ
ꯋꯥꯔꯤ ꯑꯃ ꯂꯤꯕꯤꯌꯨꯔꯣ
ꯍꯣꯏ
ꯅꯨꯃꯤꯠ ꯑꯃꯁꯦ
ꯎꯝ
ꯑ ꯈꯨꯟ ꯑꯃ ꯂꯩꯔꯦ ꯍꯥꯏꯌꯦꯀꯣ ꯍꯣꯏ ꯍꯥꯏꯌꯨꯗꯅ ꯅꯪꯁꯨ ꯈꯨꯟ ꯑꯃ ꯂꯩꯔꯦ ꯍꯥꯏꯌꯦ ꯀꯣ ꯀꯤꯡꯗꯝ ꯑꯃ ꯂꯩꯔꯦ ꯍꯥꯏꯔꯦꯀꯣ
ꯑꯥ
ꯑꯗꯨ ꯀꯤꯡꯗꯝ ꯑꯃꯗ ꯅꯨꯃꯤꯠ ꯑꯃꯁꯦ ꯅꯣꯏ ꯃꯣꯏꯒꯤ ꯅꯤꯡꯊꯧ ꯅꯤꯡꯊꯧꯗꯤ ꯈꯪꯉꯦꯀꯣ ꯅꯤꯡꯊꯧꯅ ꯃꯣꯏ ꯈꯨꯜꯁꯦ ꯚꯤꯖꯤꯠ ꯇꯧꯔꯅꯤ ꯍꯥꯏꯌꯦ ꯀꯣ ꯑꯗꯨꯗꯒꯤꯗꯤ ꯃꯣꯏꯒꯤ ꯅꯤꯡꯊꯧꯁꯦ ꯑꯗꯨ ꯃꯇꯝꯗꯗꯤ ꯁꯦꯟꯗꯜꯒꯨꯝꯕ ꯊꯣꯛꯇ꯭ꯔꯤꯕ ꯃꯇꯝꯅꯦꯕ ꯑꯗꯨꯒꯤ
ꯑ ꯑꯗꯨ ꯃꯇꯝꯗ ꯃꯣꯏ ꯅꯤꯡꯊꯧꯁꯦ ꯃꯣꯏ ꯈꯨꯟꯁꯦ ꯀꯣꯏꯕ ꯆꯠꯂꯦ ꯍꯥꯏꯌꯦꯀꯣ
ꯎꯝ
ꯀꯣꯏꯕ ꯆꯠꯂꯒ ꯑꯗꯨꯒ ꯃꯣꯏ ꯈꯨꯟꯗꯣ ꯄꯨꯂꯞ ꯀꯣꯏꯕꯤꯅ ꯅꯤꯡꯊꯧꯁꯦ
ꯎꯝ
ꯑꯃꯨꯛ ꯍꯜꯂꯛꯑꯦ ꯍꯥꯏꯌꯦ ꯑꯃꯨꯛ ꯍꯜꯂꯛꯄ ꯀꯥꯟꯗ ꯅꯤꯡꯊꯧꯁꯦ ꯃꯥ ꯁꯦꯟꯗꯜ ꯍꯥꯞꯇꯕꯅꯤꯅ ꯃꯛ ꯃꯥꯒꯤ ꯃꯈꯣꯡꯗꯣ ꯅꯥꯔꯦ ꯍꯥꯏꯌꯦꯕ ꯅꯥꯕꯒꯤ ꯅꯥꯕꯒꯤ ꯑꯗꯨ ꯈꯨꯟꯗ ꯃꯣꯏ ꯑꯗꯨ ꯈꯨꯟꯗ ꯑꯥ ꯁꯟꯗꯣ ꯈꯪꯉꯦꯀꯣ ꯁꯟ ꯁꯟ ꯁꯟꯗꯣ ꯍꯥꯠꯇꯣꯛꯔꯒ ꯁꯟꯒꯤ ꯏꯁꯀꯤꯟꯗꯣ ꯄꯨꯂꯞ ꯈꯨꯟꯗ ꯊꯝꯗꯣꯏꯅꯤ ꯍꯥꯏꯔꯛꯑꯦꯕ
ꯎꯝ
ꯑꯗꯨꯗꯒꯤꯗꯤ ꯃꯣꯏ ꯃꯣꯏꯒꯤ ꯑꯥ ꯅꯤꯡꯊꯧ ꯃꯈꯥꯗ ꯂꯩꯕ ꯂꯤꯗꯔꯁ ꯑꯃꯅ ꯉꯥꯡꯉꯦꯕ ꯑꯁ ꯅꯪꯅ ꯈꯜꯂꯤꯗꯣ ꯑꯉꯥꯎꯕ ꯊꯕꯛꯅꯦꯅ ꯍꯥꯏꯔ ꯅꯤꯡꯊ ꯃꯥꯒꯤ ꯂꯤꯗꯔꯁꯤꯅ ꯍꯥꯏꯌꯦꯕ꯫ ꯑꯗꯨꯗꯤꯒꯤꯗꯤ ꯑꯗꯨꯗꯤꯒꯤꯗꯤ ꯆꯄꯜ ꯊꯣꯛꯄ ꯋꯥꯔꯤꯅꯤꯀꯣ ꯑꯩꯅ ꯍꯥꯏꯔꯤꯁꯦ꯫ ꯆꯄꯜ ꯁꯦꯝꯊꯣꯛꯄ ꯋꯥꯔꯤꯅꯦꯕ ꯑꯗꯨꯗꯒꯤꯗꯤ ꯑꯁ ꯑꯗꯨꯗꯒꯤꯗꯤ ꯃꯥꯒꯤ ꯃꯈꯥꯗ ꯂꯩꯕ ꯂꯤꯗꯔꯁ ꯑꯃꯗꯨꯅ ꯑꯁ ꯑꯗꯨꯗꯒꯤꯗꯤ ꯅꯪ ꯑꯉꯥꯎꯕ ꯀꯣꯛꯅ ꯅ ꯅꯪ ꯑꯉꯥꯎꯕꯒꯤꯅꯦ ꯗꯨ ꯑꯗꯨꯒꯨꯝꯕ ꯀꯩꯒꯤꯅꯣ ꯁꯟ ꯁꯟ ꯍꯥꯠꯂꯒ ꯈꯨꯟ ꯄꯨꯂꯞꯇ ꯁꯟꯒꯤ ꯏꯁ꯭ꯀꯤꯟ ꯊꯝꯔꯒꯦ ꯍꯥꯏꯕꯁꯤꯗꯤ꯫ ꯑꯗꯨꯗꯤ ꯁꯟꯁꯦ ꯁꯟꯁꯨ ꯁꯨꯁꯨ ꯁꯨꯔꯣꯏ ꯍꯥꯏꯌꯦꯕ꯫
ꯎꯝ
ꯁꯨꯔꯔꯣꯏ ꯍꯥꯏꯌꯦꯅ ꯃꯣꯏ ꯅꯤꯡꯊꯧꯗ ꯉꯥꯡꯉꯦꯕ꯫ ꯑꯗꯨꯗꯒꯤꯗꯤ ꯃꯣꯏ
ꯀꯩꯗꯧꯔꯦ ꯃꯣꯏ꯫
ꯑꯗꯨꯗꯒꯤꯗꯤ ꯅꯤꯡꯊꯧꯗ ꯃꯥꯅ ꯉꯥꯡꯉꯦ ꯑꯗꯨꯗꯒꯤꯗꯤ ꯂꯤꯗꯔꯁ ꯑꯃꯗꯨꯅ ꯀꯣ ꯑꯗꯨꯗꯤ ꯑꯩ ꯑꯥꯏꯗꯤꯌꯥ ꯑꯃ ꯂꯩꯔꯦ ꯑꯗꯨ ꯑꯗꯨꯗꯤ ꯁꯟꯒꯤꯗꯨꯅ ꯑꯩꯈꯣꯏꯒꯤ ꯆꯄꯜ ꯁꯦꯝꯂꯁꯦ ꯍꯥꯏꯔꯒ ꯑꯗꯨ ꯅꯨꯃꯤꯠꯇꯒꯤꯁꯦ꯫
ꯎꯝ
ꯁꯦꯟꯗꯜꯁꯦ ꯁꯦꯝꯗꯣꯛꯑꯦ ꯍꯥꯏꯌꯦ꯫ ꯁꯦꯟꯗꯜꯁꯦ ꯁꯦꯝꯗꯣꯛꯑꯦ ꯑꯗꯨꯒꯤ ꯑꯗꯨꯒꯤ ꯋꯥꯔꯤ ꯍꯥꯏꯕꯁꯦ ꯑꯩꯈꯣꯏ ꯃꯤ ꯍꯥꯏꯕꯁꯦ ꯈꯟꯕꯁꯦ ꯌꯥꯝ ꯗꯔꯀꯥꯔ ꯇꯥꯏ ꯍꯥꯏꯕꯅꯤꯗ꯫ ꯍꯥꯏꯕꯗꯤ ꯅꯣꯏꯅ ꯑꯩꯈꯣꯏꯅ ꯈꯟꯗꯣꯛꯄꯗꯣ ꯗꯥꯏꯔꯦꯛ ꯇꯧꯕ ꯌꯥꯗꯦ ꯑꯩꯈꯣꯏꯁꯦ ꯈꯔ ꯈꯟꯊꯥꯕ ꯇꯥꯏ ꯍꯥꯏꯕ ꯍꯥꯏ ꯄꯤꯌꯔ ꯃꯣꯔꯦꯜꯅꯤꯗ ꯁꯤ ꯋꯥꯔꯤꯅ ꯍꯥꯏꯔꯤꯁꯤ ꯗꯨꯅꯤꯗ꯫ ꯅꯪꯁꯨ ꯋꯥꯔꯤ ꯈꯔ ꯂꯤꯌꯣꯗꯅ꯫
ꯀꯔꯤ ꯋꯥꯔꯤ ꯂꯤꯕꯤꯌꯣꯔꯥ꯫
ꯅꯪꯅ ꯑꯄꯥꯝꯕ ꯑꯗꯨꯝ ꯋꯔ ꯁꯥꯕ ꯍꯩꯇ꯭ꯔꯦꯀꯣ ꯑꯗꯨꯗꯤ ꯑꯩ ꯅꯪꯒꯤ ꯏꯟꯇ꯭ꯔꯦꯁꯇꯤꯡ ꯀꯣꯏꯁꯟ ꯍꯪꯉꯛ ꯑꯒꯦꯀꯣ꯫
ꯎꯝ
ꯅꯨꯄꯥꯁꯦ ꯅꯪ ꯀꯔꯝꯕ ꯅꯨꯄꯥ ꯄꯥꯝꯃꯦ꯫
ꯍꯥꯏꯕꯗꯤ ꯑꯩꯒꯤ ꯇꯥꯏꯞ ꯔꯣ꯫
ꯍꯣꯏ ꯅꯪ ꯇꯥꯏꯞ꯫
ꯀꫭ
ꯎꯝ
ꯃꯁꯛꯇꯤ ꯀꯣ
ꯎꯝ
ꯌꯥꯝ ꯊꯤꯗ꯭ꯔꯁꯨ ꯑꯦ ꯌꯥꯝ ꯐꯖꯗ꯭ꯔꯁꯨ ꯌꯥꯑꯦꯕ꯫
ꯑꯗ ꯈꯤꯇꯪ ꯎꯝ ꯏꯉꫭꯟꯒꯤ ꯑꯩꯉꯣꯟꯗꯒꯤ ꯑꯩꯉꯣꯟꯗꯒꯤ ꯈꯤꯇꯪ ꯋꯥꯡꯉꯦꯗꯅ
ꯍꯣꯏ ꯌꯥꯝ ꯋꯥꯡꯗ꯭ꯔꯁꯨ ꯌꯥꯏꯕꯀꯣ ꯈꯤꯇꯪ ꯋꯥꯡꯉꯗꯤ ꯌꯥꯔ ꯍꯣꯏ ꯑꯗꯨꯗꯤ ꯏꯕꯥꯅꯤ ꯀꯝꯕꯤꯅꯦꯁꯟꯁꯦ ꯆꯞꯇꯤ ꯆꯥꯔꯦ
ꯑꯗꯨꯒ ꯑꯩꯕꯨ ꯀꯤꯌꯥꯔ ꯇꯧꯕꯤꯕꯀꯣ
ꯍꯣꯏ
ꯃꯁꯛꯛ ꯐꯖꯗ꯭ꯔꯁꯨ
ꯎꯝ
ꯑꯁ ꯃꯥꯥꯏ ꯇꯧꯕꯤꯔꯒ ꯑꯩꯅ ꯍꯥꯏꯕꯁꯨ ꯌꯥꯕ
ꯑ ꯍ
ꯑꯗꯨꯒ ꯎꯝ ꯑꯁ ꯀꯔꯤ ꯍꯥꯏꯁꯤꯔ
ꯀꯩꯅꯣ ꯍꯥꯏꯌꯣꯅꯦ ꯅꯨꯄꯥꯁꯦ ꯃꯁꯛ ꯊꯤ ꯐꯖꯗ꯭ꯔꯁꯨ ꯈꯤꯇꯪ ꯐꯖꯔꯗꯤ ꯌꯥꯔꯦꯕ ꯑꯩꯒꯨꯝꯕ ꯑꯩꯒꯨꯝꯕ ꯌꯦꯡꯕ ꯌꯥꯔꯁꯨ ꯌꯥꯔꯦꯕ
ꯑꯗꯨꯒ ꯎꯝ ꯅꯨꯄꯤ ꯃꯌꯥꯝꯕꯁꯨ ꯀꯣ
ꯎꯝ
ꯌꯥꯝ ꯐ꯭ꯔꯦꯟꯂꯤ ꯑꯣꯏꯕꯗꯣ
ꯑꯥ
ꯑꯗꯣ ꯈꯪ ꯑꯗꯨ ꯑꯣꯏꯗꯕ ꯍꯣꯏ ꯑꯗꯨꯒ ꯅꯨꯄꯤ ꯃꯌꯥꯝ ꯍꯪꯕꯁꯨ ꯇꯜꯂꯦ
ꯍꯥ
ꯈꯪꯕꯗꯤ ꯍꯥꯏꯗꯤ ꯁꯨꯝ ꯐ꯭ꯔꯦꯟ ꯑꯣꯏꯔꯁꯨ ꯈꯪꯕ ꯃꯤ ꯌꯥꯝ ꯂꯩꯅ
ꯍꯣꯏ ꯍꯣꯏ ꯈꯪ
ꯑꯗꯨ
ꯑꯗꯨ ꯑꯗꯨꯗꯤ ꯅꯪꯁꯦ ꯑꯩꯒꯤ ꯇꯥꯏꯞ ꯑꯣꯏꯕ ꯃꯥꯜꯂꯦꯔꯣ ꯑꯁ
ꯑꯗꯨꯒ
ꯑꯩ ꯑꯩ ꯑꯦꯕꯨꯁꯨ ꯀꯣ
ꯎꯝ
ꯑꯩꯕꯨꯁꯨ ꯂꯨꯅ ꯇꯧꯕꯤꯔꯒ ꯎꯝ
ꯃꯔꯛ ꯃꯔꯛꯇꯗꯤ
ꯎꯝ
ꯀꯩꯘꯥꯏꯁꯤꯔ ꯈꯔ ꯊꯤꯡꯕ ꯂꯩꯌꯦꯅ
ꯍꯣꯏ ꯍꯣꯏ
ꯑꯗꯨꯁꯨ ꯇꯧꯕ ꯑꯗꯨꯒ ꯀꯩꯅꯣ ꯐꯣꯔꯁꯇꯒꯤ ꯇꯧꯗꯕꯗꯣ ꯉꯥꯡꯕꯗꯣ ꯑꯗꯨ ꯉꯉꯁꯨ ꯎꯝ ꯑꯩꯅ ꯇꯧꯋꯦ ꯍꯥꯏꯔꯗꯤ ꯑꯗꯨꯝ ꯌꯥꯕꯗꯣ
ꯍꯣꯏ ꯍꯣꯏ
ꯑꯗꯨꯁꯨ ꯄꯥꯝꯃꯦ
ꯑ
ꯑꯗꯨꯒ ꯑꯩꯉꯣꯟꯗꯒꯤꯁꯨ ꯈꯤꯇꯪ ꯁꯤꯅꯤꯌꯥꯔ ꯑꯣꯏꯕꯁꯨ ꯄꯥꯝꯃꯦ
ꯍꯣꯏ ꯑꯗꯨꯗꯤ ꯑꯩꯁꯦ ꯆꯞ ꯆꯥꯔꯥꯅꯤ ꯅꯪ ꯑꯦꯠꯇꯤꯟꯅꯦ ꯑꯩ ꯇ꯭ꯋꯦꯟꯇꯤꯅꯦ ꯑꯗꯨꯗꯤ ꯆꯞ ꯆꯥꯔꯦ ꯅꯪ ꯁꯦꯚꯦꯟꯇꯤꯟꯅꯦ ꯑꯩ ꯇ꯭ꯋꯦꯟꯇꯤꯅꯦ ꯑꯗꯨꯗꯤ ꯏꯕꯥꯟꯅꯤꯒꯤꯁꯦ ꯒꯦꯞꯁꯨ ꯆꯞ ꯃꯥꯟꯅꯔꯝꯒꯅꯤ ꯑꯩꯁꯨ ꯅꯨꯡꯉꯣꯟꯒꯤꯁꯨ ꯑꯗꯨꯝ ꯋꯥꯡꯉꯦ ꯑꯗꯨꯗꯤ ꯑꯁ ꯐꯖꯔꯝꯅꯤꯗꯥ ꯏꯁꯣꯔꯅ ꯁꯤ ꯀꯩꯒꯤꯅꯣ ꯑꯁ ꯂꯥꯏꯔꯤꯛ ꯂꯥꯏꯔꯤꯛ ꯍꯩꯕꯗꯤ ꯄꯥꯝꯗ꯭ꯔꯣ
ꯄꯥꯥꯝꯃꯦ
ꯀꯩꯒꯤꯅꯣ ꯂꯥꯏꯔꯤꯛ ꯍꯩꯕ ꯄꯥꯝꯕꯁꯦ
ꯑꯩꯕꯨ ꯑꯩꯕꯨ ꯇꯥꯛꯄꯤꯕ ꯉꯝꯕ ꯃꯤ ꯄꯥꯝꯃꯦ
ꯑꯗꯨꯗꯤ ꯑꯩ ꯅꯨꯡꯁꯤ ꯖꯤꯔꯗꯤ ꯑꯩ ꯇꯥꯛꯄꯤꯕꯗꯤ ꯌꯥꯒꯗꯧ ꯃꯥꯜꯂꯦ ꯅꯪ ꯀ꯭ꯂꯥꯁ ꯇꯨꯌꯦꯜꯞꯅꯤ ꯍꯥꯏꯔꯛꯑꯗꯤ
ꯇꯥꯛꯄꯤꯌꯣ
ꯐꯩꯒꯤ ꯇꯧꯕꯅꯦ ꯐꯥꯒꯤ ꯇꯧꯕꯅꯦ ꯍꯩꯇꯦ ꯑꯩꯁꯨ ꯂꯩꯔꯤꯛ ꯍꯩꯇ꯭ꯔꯁꯨ ꯑꯗꯨꯝ ꯑꯗꯨꯝ ꯍꯣꯠꯅꯔꯒ ꯇꯧꯕꯅꯤ ꯍꯣꯠꯅꯕꯗ ꯂꯩꯌꯦꯗꯅ ꯍꯩꯇ꯭ꯔꯦꯁꯨ ꯅꯣ ꯋꯥꯟ ꯏꯁ ꯄꯔꯐꯦꯛ ꯍꯥꯏꯕꯗꯣ
ꯎꯝ
ꯍꯣꯠꯅꯔ ꯍꯩꯕ ꯃꯤ ꯉꯥꯛꯇꯅꯤꯗꯅ
ꯎꯝ
ꯍꯣꯠꯅꯕꯥ ꯀꯟꯕ ꯃꯤꯅ ꯑꯗꯨꯝ ꯃꯥꯅ ꯑꯄꯥꯝꯕ ꯑꯗꯨꯝ ꯊꯨꯡꯉꯤ ꯍꯣꯠꯅꯥꯗꯕ ꯃꯤꯗꯨꯅ ꯑꯗꯨꯝ ꯇꯥꯍꯧꯔꯦꯗꯅ
ꯎꯝ ꯑꯗꯨꯅꯤ
ꯑꯩꯅ ꯄꯥꯝꯕ ꯅꯨꯄꯤꯗꯤ ꯍꯥꯏꯔꯨꯔꯥ
ꯎꯝ
ꯏꯁ ꯅꯪ ꯍꯥꯏꯠꯇꯤꯁꯦ ꯅꯪ ꯅꯪꯒ ꯆꯞ ꯃꯥꯟꯅꯔ ꯅꯪꯒꯤ ꯍꯥꯏꯠꯇꯣ ꯑꯗꯨꯝ ꯄꯥꯝꯃꯦ ꯑꯩꯗꯤ
ꯀꯩ ꯍꯥꯏꯕꯥ ꯀꯔꯤ ꯍꯥꯏꯕꯅꯣ
ꯎꯝ ꯍꯣꯏ ꯅꯪ ꯕꯦꯛꯒ꯭ꯔꯥꯎꯟ ꯑꯣꯏꯔꯁꯨ ꯈꯔ ꯀꯜꯂꯤ ꯅꯪ ꯕꯦꯛꯒ꯭ꯔꯥꯎꯟ ꯅꯣꯏꯁꯇꯣ ꯈꯔ ꯀꯜꯂꯦꯕ ꯍꯧꯖꯤꯛꯇꯤ ꯌꯥꯔꯦ ꯍꯥꯏꯠꯁꯦ
ꯑꯩꯅꯅꯦ
ꯑꯣ ꯍꯥꯏꯠꯁꯦ ꯅꯪꯒꯤ ꯍꯥꯏꯠꯀꯨꯝꯕ ꯄꯥꯝꯃꯦ ꯍꯥꯏꯕꯗꯤ ꯑꯩꯉꯣꯟꯗꯒꯤꯁꯨ ꯅꯦ ꯑꯩꯁꯨ ꯈꯔ ꯋꯥꯡꯕꯗꯤ ꯅꯠꯇꯕꯅꯤꯅ
ꯎꯝ
ꯑ ꯍꯥꯏꯠꯇꯣ ꯑꯩ ꯑꯩꯒ ꯈꯔ ꯆꯞ ꯃꯥꯟꯅꯕ ꯑꯗꯨꯕ ꯄꯥꯝꯃꯦ ꯑꯗꯨꯒ ꯑꯩꯁꯨ ꯃꯁꯛꯇꯤ ꯈꯟꯗꯦꯗ ꯑꯗꯨꯝ ꯃꯁꯛꯁꯦ ꯅꯨꯡꯁꯤꯕ ꯅꯨꯡꯁꯤꯕ ꯔꯥꯁꯤꯒꯨꯝꯕ ꯂꯩꯕ ꯑꯗꯨꯒ ꯏꯪ ꯇꯞꯄ ꯋꯥꯁꯦ ꯆꯒꯠ ꯆꯒꯠ ꯉꯥꯡꯗꯕ ꯅꯨꯄꯥ ꯅꯨꯄꯥꯃꯒꯤ ꯃꯃꯥꯟꯅꯕ ꯌꯥꯝ ꯇꯕ
ꯎꯝ
ꯑꯗꯨꯒꯨꯝꯕ ꯄꯥꯝꯃꯦ ꯑꯗꯨꯒ ꯎꯝ ꯑꯉꯣꯟꯗ ꯅꯨꯡꯁꯤꯕ ꯏꯃꯥ ꯏꯄꯥꯗ ꯅꯨꯡꯁꯤ ꯑꯩ ꯐꯨꯟꯕꯤꯗ ꯅꯨꯡꯁꯤꯕ ꯑꯗꯨꯝ ꯄꯥꯝꯃꯦꯗ ꯅꯨꯄꯥ ꯑꯌꯥꯝꯕꯅ ꯑꯗꯨꯒꯨꯝꯕ ꯄꯥꯝꯃꯦ ꯍꯥꯏ ꯍꯥꯏꯕꯇꯥꯔꯦ ꯑꯩ ꯈꯛꯇꯪ ꯅꯠꯇꯕ ꯍꯣꯏ
ꯑꯩꯒꯤꯗꯤꯀꯣ
ꯎꯝ
ꯑꯩꯒꯤ ꯅꯨꯄꯥꯅ ꯅꯨꯡꯁꯤꯔꯁꯨꯀꯣ
ꯎꯝ
ꯃꯣꯏ ꯃꯃꯥ ꯃꯄꯥꯅ ꯅꯨꯡꯁꯤꯕꯗꯣ
ꯎꯝ
ꯄꯝꯃꯦ ꯑꯩꯗꯤ
ꯑꯁ ꯆꯞ ꯃꯟꯅꯩꯌꯦ ꯑꯩ ꯀꯣꯏꯔꯤꯕ ꯅꯨꯄꯤꯗꯨꯒ
ꯃꯥꯁꯨ ꯑꯗꯨꯃꯥꯢꯅ ꯉꯥꯡꯒꯟꯂꯦꯕ
ꯁꯦꯝꯕꯅꯦ
ꯑꯩ ꯀꯣꯏꯅꯥꯔꯦ ꯍꯥꯏꯕꯗꯣ ꯑꯩ ꯐꯦꯃꯤꯂꯤꯁꯤꯡꯒꯥ ꯂꯣꯏ ꯈꯪꯒꯔꯕꯅꯤꯅ ꯑꯩ ꯐꯦꯃꯤꯂꯤꯁꯤꯡꯁꯨ ꯑꯦꯛꯁꯦꯞ ꯇꯧꯋꯦꯕ ꯑꯗꯨ ꯑꯣꯏꯔꯁꯨ ꯃꯥꯅ ꯇꯥꯟꯕ ꯍꯥꯏꯕꯇꯥꯔꯦ
ꯎꯝ
ꯑꯃꯒꯤ ꯀꯨꯁꯤꯅꯤꯗꯅ ꯃꯥꯅ ꯑꯄꯥꯝꯕ ꯑꯗꯨꯝ ꯂꯩꯔꯦꯗ ꯑꯩꯗꯤ ꯔꯤꯒ꯭ꯔꯦꯠꯇꯤ ꯆꯥꯕꯗꯤ ꯂꯩꯇꯦꯗ ꯑꯩꯁꯨ ꯅꯨꯡꯁꯤꯕ ꯃꯇꯝꯗꯣ ꯃꯉꯣꯟꯗ ꯌꯥꯝ ꯅꯨꯡꯁꯤꯔꯝꯕꯅꯤꯅ ꯑꯁ ꯃꯥꯅ ꯈꯪꯗꯕꯅꯤꯅ ꯑꯗꯨꯝ ꯑꯩꯁꯨ ꯍꯦꯛ ꯌꯥꯔꯦꯗ ꯑꯗꯨꯝ ꯈꯜꯂꯦꯗ ꯑꯩ ꯍꯥꯏꯗꯤ ꯑꯗꯨꯝ ꯑꯦꯄ꯭ꯔꯤꯁꯤꯌꯦꯠ ꯇꯧꯋꯦꯗ ꯃꯥꯅ ꯑꯗꯨꯃꯥꯢ ꯇꯧꯕꯁꯦ ꯀꯥꯏꯕ ꯂꯩꯇꯦ ꯈꯣꯏꯅ ꯃꯤꯗ ꯊꯤꯅ ꯇꯧꯔꯝꯃꯗꯤ ꯈꯣꯏꯁꯨ ꯔꯤꯒ꯭ꯔꯦꯠ ꯆꯥꯒꯗꯕꯗꯣ
ꯎꯝ
ꯊꯤꯅ ꯇꯧꯔꯝꯗꯕꯅꯤꯅ ꯑꯩꯁꯨ ꯑꯦ ꯑꯩ ꯕꯦꯛꯒ꯭ꯔꯥꯎꯟ ꯅꯣꯁꯁꯦ ꯌꯥꯝ ꯇꯥꯕ꯭ꯔꯣ
ꯍꯥꯥ
ꯑꯩ ꯕꯦꯛꯒ꯭ꯔꯥꯎꯟ ꯅꯣꯏꯁꯇꯣ ꯌꯥꯝ ꯇꯥꯕ꯭ꯔꯣ
ꯎꯝ
ꯇꯥꯗꯦꯀꯣ
ꯇꯕꯨꯗꯤ ꯇꯥꯢ ꯑꯗꯨꯒ ꯌꯥꯝꯅꯗꯤ ꯇꯥꯗꯦ
ꯅꯣꯏ ꯈꯨꯟꯗ ꯑꯉꯥꯡ ꯑꯣꯏꯔꯤꯉꯩꯗ ꯀꯃꯥꯏ ꯀꯃꯥꯏ ꯇꯧꯔꯒ ꯆꯥꯎꯈꯠꯄꯅꯣ ꯍꯌꯦꯡꯅꯦ ꯀꯃꯥꯏꯅ ꯂꯩꯗꯣꯏꯅꯣ ꯅꯪꯗꯤ
ꯍꯥꯌꯦꯡꯁꯦ ꯈꯪꯗꯦ ꯗꯥꯑꯩ ꯑꯩ ꯊꯕꯛ ꯂꯩꯌꯦ
ꯀꯩ ꯊꯕꯛꯅꯣ
ꯑꯩꯅ ꯉꯁꯥꯏ ꯇꯧꯕ ꯊꯕꯛꯇꯣ
ꯏꯁ ꯅꯪ ꯌꯥꯝ ꯍꯩꯕ ꯃꯥꯜꯂꯦꯗ
ꯍꯧꯖꯤꯛꯁꯨ ꯇꯧꯔꯤꯅꯦ
ꯇꯧꯒꯗꯝꯅꯤ
ꯇꯜꯂꯦ
ꯀꯩꯒꯤ ꯇꯟꯕꯅꯣ
ꯇꯟꯃꯟꯕꯩ
ꯀꯥꯕ ꯅꯨꯡꯉꯥꯏꯕ꯭ꯔꯣ
ꯎꯝ
ꯅꯨꯄꯥ ꯌꯥꯎꯗꯕ ꯁ꯭ꯀꯨꯜꯗꯨꯕꯨ ꯀꯥꯕ ꯅꯨꯡꯉꯥꯏꯕꯣꯅꯦ
ꯑꯩꯒꯤꯗꯤ ꯅꯨꯄꯥ ꯌꯥꯎꯗꯕ ꯁ꯭ꯀꯨꯜꯅ ꯀꯥꯕ ꯅꯨꯡꯉꯥꯏꯌꯦ
ꯀꯩꯒꯤ ꯅꯨꯄꯥ ꯌꯥꯎ
ꯑꯩꯒꯤ
ꯅꯨꯄꯥ ꯌꯥꯎꯕꯗꯨꯅ ꯏꯟꯇꯔꯦꯁ ꯌꯥꯎꯗ꯭ꯔꯣ ꯀ꯭ꯂꯥꯁꯇ
ꯌꯥꯎꯗꯦ ꯏꯁ ꯇꯜꯂꯦ ꯑꯩꯒꯤꯗꯤ